ꯔꯧ
ꯄꯤꯅꯦ
ꯕ꯭ꯔꯣ
ꯅꯨꯄꯤꯅꯦ
ꯑꯣ ꯑꯣ ꯑꯣ ꯑꯣ ꯑꯣ ꯅꯨꯄꯤ ꯑꯣꯏꯕꯔ꯭ ꯇꯥꯏ ꯇꯥꯏ ꯇꯥꯏ ꯇꯥꯏ
ꯎꯝ ꯕꯣꯜ ꯌꯦꯡꯗꯔꯣ
ꯑꯁ ꯕꯣꯜ ꯌꯦꯡꯗ꯭ꯔꯦꯗ ꯎ
ꯎꯝ
ꯃꯥꯟꯗꯦꯅꯦ ꯅꯨꯄꯥꯍꯣꯏꯗꯤ ꯌꯦꯡꯉꯝꯒꯗ꯭ꯔꯥ ꯈꯠꯂꯝꯅꯤꯅꯦ
ꯕꯣꯜ ꯌꯦꯡꯗ꯭ꯔꯦ
ꯀꯩ ꯖꯥꯡ ꯆꯥꯔꯒꯦ
ꯕꯣꯜ ꯌꯦꯡꯗ꯭ꯔꯦꯍꯦ ꯉꯁꯤꯗꯤ ꯉꯔꯥꯡ ꯀꯩꯅꯣꯗꯤ ꯌꯦꯡꯉꯝꯃꯦ ꯑꯥꯔꯖꯦꯟꯇꯤꯅꯥ ꯊꯣꯛꯄ ꯃꯇꯝꯗ ꯌꯦꯡꯝꯃꯦꯅ
ꯎꯝ ꯆꯗꯤ ꯆꯥꯔꯕ꯭ꯔꯣ
ꯆꯔꯦ ꯅꯣꯏꯗꯤ ꯀꯔꯤꯖꯪ ꯇꯧꯔꯒꯦ
ꯉ ꯑꯩꯈꯣꯏ ꯆꯦ ꯁꯣꯏꯒ ꯁꯣꯏ ꯉꯅꯨꯡꯥꯏꯗꯤ
ꯁꯣꯏꯖ ꯌꯥꯕ꯭ꯔꯣ
ꯎꯝ
ꯎꯁꯣꯏꯒ ꯀꯔꯤ ꯊꯣꯡꯕ꯭ꯔꯣ
ꯀꯍꯔꯦ ꯃꯤꯗꯨꯨ ꯈꯪꯗꯦ ꯍꯥꯏꯕ
ꯎꯝ ꯎꯝ
ꯃꯅꯥ ꯑꯃ ꯊꯦ
ꯍꯥꯎꯃꯟꯕꯤ ꯑꯣꯏꯔꯝꯒꯅꯤꯗ
ꯍ ꯍꯣꯏ ꯍꯣꯏꯗꯤ
ꯑꯩꯒꯤ ꯀꯩꯅꯣꯃ ꯑꯣꯏꯅ ꯇꯧꯔꯁꯤ ꯉꯁꯤꯁꯦ ꯕꯥꯥꯎ ꯄꯥꯎ ꯑꯣꯏꯅ ꯇꯧ ꯂꯩꯔꯦ ꯕꯕꯨ ꯊꯧꯔꯦ
ꯅꯪꯒꯤꯗꯤ ꯂꯣꯏꯈ꯭ꯔꯕ꯭ꯔꯣ ꯍꯥꯏꯕꯗꯤ ꯇꯧꯕ ꯂꯣꯏꯔꯕ꯭ꯔꯣ ꯍꯥꯏꯕ
ꯗꯣ ꯇꯔꯤꯗ ꯀꯦꯁꯨ ꯅꯣꯡ ꯇꯔꯤꯗ ꯍꯥꯏꯗꯤ
ꯀꯃꯛꯗꯤ ꯂꯣꯏꯅꯔꯕ꯭ꯔꯣ
ꯍꯧꯕꯗ ꯉꯥꯏꯔꯤꯦꯗ ꯑꯩꯒꯤ ꯗꯦꯛꯛꯇ ꯑꯣꯏꯅ
ꯑꯣ ꯆꯪꯗ꯭ꯔꯤꯕꯣ
ꯆꯪꯗ꯭ꯔꯤꯗ
ꯎꯝ
ꯎꯝ ꯎꯝ
ꯑꯩꯒꯤꯁꯨ ꯆꯪꯗ꯭ꯔꯤ ꯑꯁꯤ ꯄꯥꯏꯔꯒ ꯕꯦꯦꯛ ꯆꯪꯕ ꯌꯥꯕ꯭ꯔꯥꯀꯣ ꯑ ꯑꯗꯨꯃꯥꯏ ꯄꯥꯏꯅꯦ ꯄꯥꯏꯅꯦꯀꯣ ꯑꯦꯞꯁ ꯑꯇꯣꯞꯄꯗ ꯆꯪꯕ ꯌꯥꯕ꯭ꯔꯥ ꯍꯥꯏꯕ
ꯈꯪꯗ꯭ꯔꯦꯍ ꯑꯗꯨꯗꯤ ꯑꯩꯁꯨ
ꯇ꯭ꯔꯥꯏ ꯇꯧꯕꯁꯨ ꯀꯤꯕ ꯆꯠꯈ꯭ꯔꯒꯦ
ꯌꯦꯡꯊꯣꯛꯑꯣꯏ ꯀꯩꯅꯣ
ꯑꯩꯒꯤ ꯉꯁꯤꯒꯤ ꯊꯥꯒꯗꯕꯗꯣ ꯁꯤꯅ ꯂꯥꯁ ꯑꯣꯏꯕ ꯑꯗꯨꯒꯤ
ꯅ ꯅꯣꯏꯒꯤ ꯂꯥꯥꯁ ꯀꯨꯝꯕꯁꯨ ꯂꯩꯔꯝꯃꯦ ꯑꯩꯗꯤ
ꯑꯩ ꯍꯥꯏꯗꯤꯅꯦ ꯉꯔꯥꯡ ꯑ ꯍꯌꯦꯡ ꯆꯪꯝꯕ ꯌꯥꯏꯅ ꯑꯗꯨꯒꯤ ꯂꯣꯏꯍꯕꯒꯤ ꯅꯠꯇꯕ ꯅꯨꯃꯤ ꯑ ꯅꯠꯇꯦ ꯀꯔꯤ ꯍꯥꯏꯕ꯭ꯔꯥ ꯎ ꯃꯉꯥ ꯃꯉꯥ ꯊꯥꯏꯅ ꯑꯗꯨ ꯃꯉꯥꯗ ꯁꯨꯕꯗꯕ ꯑꯣꯏꯕ ꯍꯧꯖꯤꯛꯅꯦ ꯍꯥꯏꯗꯤ ꯔꯤꯖꯦꯛꯇꯨ ꯌꯥꯝꯃꯟꯈ꯭ꯔꯦꯕ ꯑꯗꯨꯒꯤ ꯇꯅꯤꯅ ꯅꯪ ꯇ꯭ꯔꯥꯏ ꯇꯕꯣ ꯏ
ꯇꯣꯛꯄꯤꯗ ꯅꯪꯗꯤ ꯀꯩꯀꯩ ꯇꯧꯔꯦ ꯌꯦꯡꯁꯤꯗꯤ
ꯀꯁꯗꯦ ꯑꯗꯨꯗ ꯏꯂ
ꯀꯔꯤ ꯀꯔꯤ ꯇꯧꯔꯒꯦ
ꯍꯧꯒꯜꯂꯦ ꯆꯥꯛ ꯊꯣꯡꯉꯦ ꯆꯥꯏꯩꯅ ꯑꯩ ꯍꯥꯏꯗꯤ ꯆꯠꯊꯣꯛꯇꯦ ꯍꯥꯏꯕꯅꯤꯅ ꯌꯨꯝꯗ ꯑꯗꯨꯝ ꯂꯩꯌꯦ ꯍꯥꯏ
ꯆꯥꯛ ꯊꯣꯡꯕꯁꯨꯗꯤ ꯑꯩꯁꯨ ꯉꯁꯤꯁꯨ ꯑꯗꯨꯝ ꯆꯥꯛ ꯊꯣꯡꯉꯤꯅꯤ ꯑꯐꯇꯔ ꯆꯥꯛ ꯊꯣꯡꯕ ꯀꯔꯤ ꯀꯔꯤ ꯇꯈꯔꯣ ꯍꯥꯏꯕꯅꯤꯗ
ꯉꯥꯛ ꯊꯣꯡꯕ ꯂꯣꯏꯔꯒ ꯐꯤ ꯁꯨꯔꯦ ꯀꯃꯥꯏ ꯇꯧꯋꯤꯗ ꯅꯣꯏꯗꯤ ꯍꯥꯏꯕ ꯉꯝꯗꯦꯗ ꯀꯥꯎꯕ ꯀꯥꯎꯔꯦ ꯅꯪꯗꯤ ꯅꯪꯒꯤ ꯑꯣꯏꯅ ꯍꯥꯏꯔꯣ ꯑꯗꯨꯗꯤ ꯌꯦꯡꯉꯦ ꯀꯥꯎꯕ꯭ꯔꯥ ꯀꯥꯎꯗ꯭ꯔꯥ
ꯑꯩꯗꯤ ꯑꯗꯨꯝ ꯍꯧꯒꯠꯂꯒ ꯁꯔꯤꯅ ꯁꯤ ꯁꯤ ꯀꯌꯥ ꯌꯦꯅ ꯀꯣ ꯆꯥꯛꯆꯥ ꯃꯇꯝ ꯌꯧꫪꯅ ꯑꯃꯨꯛ ꯀꯥ ꯆꯥꯛ ꯆꯥꯅ ꯁꯥꯃꯟꯕꯒꯤ ꯏꯔꯨ ꯊꯣꯛꯑꯦ ꯏꯔꯨ ꯊꯣꯛꯑꯒ ꯑꯗꯨꯝ ꯁꯦꯔꯤꯦꯜ ꯑꯗꯨꯝ ꯌꯦꯡ
ꯑꯣ ꯑꯣ ꯃꯁꯦ ꯑꯗꯨ ꯑꯣꯏꯔꯗꯤ ꯁꯥꯃꯟꯕ ꯍꯥꯏꯔꯗꯤ ꯑꯁꯤꯗꯒꯤ ꯑꯣꯏꯔꯝꯃꯔꯣꯏ ꯑꯩꯗꯤ ꯅꯪ ꯑꯁꯤ ꯍꯣꯏ ꯍꯥꯏꯕ꯭ꫪꯥ ꯀꯔꯤ ꯍꯥꯏꯒꯗ꯭ꯔꯥ ꯎꯝ ꯑꫭꯏꯗ‌ꯦ ꯃꯥꯟꯕ꯭ꯔꯥ ꯈꯟꯕꯅꯦꯕ ꯑꯗꯨ ꯁꯥꯃꯟꯕꯒꯤ ꯍꯥꯏꯔꯗꯤ ꯑꯥꯗ ꯑꯣꯏꯔꯝꯅꯦꯕꯀꯣ
ꯅꯪꯗꯤ ꯁꯥꯗꯔꯣ
ꯍꯣꯏꯗꯤ ꯁꯥꯗꯦ ꯅꯪ ꯇꯨꯏꯎ‌ꯦ ꯑꯈꫭꯏꯗꯤ ꯅꯠꯇ‌ꯦꯍꯦ ꯀꯅꯤꯅꯣ ꯅꫭꯡꯆ‌ꯎꯕꯕꯨ ꯑꯗꯨꯕꯨꯗꯤ ꯑꯣꯏ ꯑꯗꯨ ꯑꯣꯏꯔꯁꯨ ꯅꫭꯡ ꯆꯨꯕꯅꯤꯅ ꯇꯧꯕꯁꯨ ꯌꯥꯗꯦ ꯑꯗꯨꯒ ꯂꯩꯇ꯭ꯔꯤꯁꯨ ꯂꯥꯛꯇꯦ ꯅ‌ꯦꯠꯋꯥꯛꯁꯨ ꯌꯥꯗꯦ
ꯌꯦꯡꯄꯥꯡꯔꯣꯝꯗ ꯑꯃꯨꯛꯀ ꯁꯣꯏꯕ ꯑꯣꯏꯔꯝꯒꯅꯤꯕꫭ
ꯃꯥꯅꯤ ꯑꯗꯨ ꯑꫭꯏꯕ ꯃꯂ‌ꯦ ꯅ ꯅꯍꯥꯟ ꯅꯍ ꯁ꯭ꯋꯥꯏꯗꯒꯤ ꯑꯣꯏꯗꯕ ꯃꯤ ꯍꯥꯏꯗꯤ ꯅꯪꯗꯤ ꯀꯩ ꯈꯨꯟꯗꯒꯤ ꯑꯣꯏꯕ꯭ꯔꯥ ꯍꯥꯏꯕ
ꯑꯩꯗꯤ ꯑꯣꯁꯇ꯭ꯔꯤꯂꯤꯌꯥꯗ ꯂꯩꯌꯦ ꯍꯧꯖꯤꯛꯁꯦ
ꯎꯝ
ꯑꫭꯁꯇ꯭ꫪꯤꯌꯗ ꯂꯩꯌ‌ꯦ ꯕꯤ ꯐꯥꯝ ꯇꯧ ꯂꯩꯌ‌ꯦ꯫
ꯑꯣ ꯑꯗꯨ ꯑꯩꯅ ꯖꯃꯨ ꯑꯦꯟ ꯀꯥꯁꯃꯤꯔꯗ ꯂꯩꯕ
ꯅꯨꯡꯉꯥꯏꯇꯦꯗ ꯑꯣꯁꯇ꯭ꯔꯦꯂꯤꯌꯥ ꯂꯩꯕꯁ‌ꯦꯀꯣ ꯍꯞꯇꯥ ꯍꯞꯇꯥꯗ ꯀ꯭ꯂꯥꯏꯃꯦꯠ ꯆꯦꯟꯖ ꯇꯧꯕꯅꯤꯅ ꯑꯁ ꯑꯂꯦꯟ ꯑꯣꯏꯕꯅꯤꯅꯀꫭ
ꯎꯝ
ꯑꯣꯏꯕꯅ ꯑꯁ ꯑꯗꯨꯒ ꯃꯅꯥꯛꯇꯁꯨ ꯂꯩꯁꯤꯜꯂꯨꯔꯦ ꯐꯥꯝꯃꯨꯛꯀ ꯂꯩꯁꯤꯜꯂꯨꯔꯦ ꯑ
ꯋꯥꯏꯔꯝꯃꯅꯦꯗꯨꯗꯤ ꯅꯪꯒꯤ ꯊꯕꯛꯗꯤ ꯌꯥꯝ ꯂꯨꯋꯦꯅ
ꯇꯪꯉ ꯂꯩꯈꯗꯦ
ꯕꯤꯆꯇ ꯑꯃꯨꯛ ꯆꯦꯟꯒꯅꯤ ꯐꯥꯔꯝꯗ ꯑꯃꯨꯛ ꯆꯦꯟꯒꯅꯤ ꯑꯁꯤꯕꯨ ꯐꯪꯛ ꯅꯠꯇ꯭ꯔꯣ
ꯃꯅꯨꯡꯉꯥꯏꯇꯒꯤ ꯇꯥꯛꯇꯦ ꯍꯥꯏꯒꯗꯤ
ꯅꯨꯡꯉꯥꯏꯇꯦ
ꯃꯨ ꯇꯃꯦꯂꯣꯡꯗ ꯂꯩꯅꯤꯡ
ꯂꯩꯅꯤꯡꯗꯦ ꯑꯗꯨ ꯑꯣꯏꯔꯁꯨ ꯄꯣꯛꯄꯅꯦꯅ ꯄꯥꯏ ꯂꯩꯗ꯭ꯔꯤꯅꯦ ꯑꯩꯅꯁꯨ ꯅꯩꯕ ꯇꯥꯔꯅꯤ ꯑꯩꯗꯤ ꯅꯣꯡ ꯆꯨꯕꯗꯨ ꯇꯟꯕ ꯋꯥꯅꯤꯗ ꯅꯣꯡ ꯆꯨꯗ꯭ꯔꯗꯤ ꯑꯃꯨꯛ ꯅꯨꯡꯉꯥꯏꯗ ꯍꯥꯏꯕ ꯅꯨꯡꯉꯥꯏ ꯑꯗꯣ ꯂꯝꯕꯤ ꯑꯔꯤ ꯔꯤꯒꯨꯂꯔ ꯇꯧꯗꯕꯁꯦ ꯅꯣꯡꯖꯨꯕꯗꯤ ꯃꯥ ꯑꯣꯏꯔꯁꯨ ꯑꯗꯨꯝ ꯈꯔꯥ ꯂꯨꯝꯅꯤ ꯍꯥꯏ ꯊꯣ ꯃꯥꯏꯅ ꯑꯗꯨꯒꯁꯦ ꯅꯦꯠꯋꯥꯛ ꯐꯠꯇꯕ ꯑꯁꯤꯅ ꯌꯥꯗꯕ
ꯎꯝ
ꯇꯣꯄꯗꯤꯅꯨꯡꯉꯥꯏꯗ
ꯑꯣꯁꯇ꯭ꯔꯦꯂꯤꯌꯥꯗ ꯀꯥꯡꯒ꯭ꯔꯨ ꯐꯥꯝ ꯇꯧꯔꯤꯁꯤꯅ ꯑꯗꯨꯗꯤ ꯑꯩꯁꯨ ꯀꯪꯒ꯭ꯔꯨꯁꯦ ꯅꯍꯥꯟꯁꯦ ꯆꯅꯤ ꯌꯦꯡꯕꯗꯤ ꯂꯧꯔꯦꯕꯀꯣ ꯑꯦꯛꯁꯇ꯭ꯔꯥ ꯐꯤꯐꯇꯤꯒꯨꯝ ꯑꯃ ꯂꯧꯒꯗꯧꯕ
ꯑ ꯔ ꯍꯥꯏꯗꯤ ꯆꯠꯂꯗꯤ ꯀꯥꯡꯀꯨꯒꯨꯝꯕꯗꯤ ꯇꯂꯦꯗꯦ ꯂꯦꯐꯍꯦꯟ ꯑꯣꯏꯅ ꯑꯣꯏ
ꯑꯦꯂꯤꯐꯦꯟ
ꯑꯣ
ꯎ ꯅꯣꯏ ꯅꯨꯄꯤꯁꯤꯡꯗꯤ ꯏꯂꯤꯐꯦꯟꯁꯤ ꯁꯦꯟꯅꯕ ꯋꯥꯡꯉꯅꯤꯗ ꯑꯣꯁꯇ꯭ꯔꯤꯛꯀꯨꯝꯕ ꯇꯧꯔꯣꯗꯅ ꯑꯗꯨꯗꯤ ꯑꯣꯁꯇ꯭ꯔꯤꯛꯀꯨꯝꯕ ꯀꯨꯟꯒꯨꯝꯕ ꯑꯁꯤꯒꯨꯝꯕ ꯇꯧꯔꯣꯗꯅ
ꯏꯂꯦꯐꯦꯟ ꯑꯣꯏꯅ ꯇꯧꯒꯅꯤ ꯍꯥꯏꯗꯤ ꯆꯠꯂꯗꯤ ꯀꯩꯅꯣ ꯑꯣꯁꯇ꯭ꯔꯤꯛ ꯂꯣꯏꯕꯗꯤ ꯄꯩꯁꯥ ꯌꯥꯝ ꯆꯪꯉꯔꯣꯏ
ꯎ
ꯑꯃꯗ ꯂꯥꯛ ꯂꯥꯛ ꯂꯥꯛꯑꯗꯤ ꯀꯩꯅꯣ ꯑꯗꯨ ꯐꯠꯇ꯭ꯔꯣ ꯅꯁꯨ ꯀꯥꯡ꯭ꯔꯨ ꯊꯣꯛꯎꯍꯦ ꯇꯣꯛꯎꯍꯦ ꯂꯦꯐꯍꯦꯟ ꯑꯣꯏꯅ ꯅꯪ ꯉꯁꯤ ꯌꯥꯝ ꯇꯣꯡꯗ꯭ꯔꯦꯅꯦ ꯑꯩ ꯐꯣꯟ ꯇꯧꯔꯛꯄꯁꯦ ꯑꯥꯏꯗꯤꯌꯥ ꯌꯥꯝ ꯄꯤꯈ꯭ꯔꯦ
ꯂꯤꯐꯦꯟꯁꯨ ꯌꯥꯏꯐꯦꯟꯁꯨ ꯌꯥꯐꯁꯨ
ꯅꯠꯇ꯭ꯔꯁꯨ ꯂꯥꯏꯌꯣꯟꯒꯨꯝꯕꯀꯣ ꯑꯗꯨ ꯂꯣꯏꯅꯤꯉꯥꯏ ꯇꯎꯀꯣ
ꯑ ꯌꯥꯏ ꯌꯥꯏ ꯌꯦꯡꯒꯦ ꯅꯪꯅ ꯍꯥꯏꯕꯅꯤꯅꯀꯣ
ꯎ
ꯎ ꯏꯂꯤꯐꯦꯟꯁꯦ ꯑꯁ ꯃꯣꯏꯗꯤ ꯕꯅꯅꯥ ꯌꯥꯝ ꯆꯥꯕꯅꯤꯅꯀꯣ ꯑꯣꯁꯇ꯭ꯔꯦꯂꯤꯌꯥꯗꯗꯤ ꯑꯁꯅꯥꯁ ꯈꯤꯇꯪ ꯇꯥꯡ ꯈꯤꯇꯥꯡꯕ ꯍꯥꯏꯕ ꯇꯥꯔꯦꯗ ꯑꯗꯨꯒꯤꯗꯩꯗ
ꯁꯤ ꯀꯔꯤ ꯍꯥꯏꯕ꯭ꯔꯥ ꯈꯣꯡꯁꯥꯡ ꯅꯠꯇꯦ ꯔꯤꯍꯔ ꯄꯔ ꯁꯨ ꯑꯃꯨꯛ ꯀꯥꯎꯒꯅꯦꯕꯅ ꯌꯥꯕꯗꯣ